ꯑꯣ ꯇꯥꯏꯔꯦ ꯇꯥꯏꯔꯁꯦ ꯍꯥꯞꯄꯒꯤ ꯑꯍꯥꯟꯕꯩꯗ ꯑꯗꯨꯝ ꯇꯧꯔꯛꯦ ꯑꯣꯝꯕꯩꯗꯨꯅ ꯑꯃꯨꯛ ꯗꯤꯁꯀꯁꯥꯟ ꯇꯧꯕ ꯀꯔꯤ ꯀꯌꯥꯃ ꯇꯥꯗꯦ
ꯅꯣꯡꯗꯥꯥꯛ ꯈꯔ ꯅꯪꯛꯉꯥꯏꯇꯦꯒꯥꯗ ꯍꯥꯏꯅꯤ
ꯑꯣ ꯁꯤꯁꯦ ꯁꯤꯁꯦ ꯅꯍꯥꯟꯁꯨ ꯕ꯭ꯔꯗꯔ ꯑꯃ ꯇ ꯇꯧꯕꯗ ꯁꯨꯃꯥꯏꯅ ꯇꯧꯈꯤꯕꯑꯕ ꯄꯤꯖꯤ ꯄꯤꯖꯤꯅ ꯀꯩ ꯍꯥꯏꯅꯤꯡꯅꯣ ꯈꯪꯗꯦꯕ ꯉꯥꯏꯍ ꯉꯥꯏꯍꯥꯛ ꯂꯩꯒꯗꯤ ꯑꯗꯨꯝ ꯌꯥꯕ ꯃꯤ ꯃꯔꯤ ꯃꯉꯥ ꯃꯔꯤ ꯃꯉꯥ ꯂꯩꯔꯒꯗꯤ
ꯑꯩ ꯑꯩꯗꯤ ꯈꯪꯗꯦꯗ ꯑꯩꯗꯤ ꯋꯥꯔꯤ ꯅꯍꯥꯟ ꯅꯪꯒ ꯁꯥꯟꯅꯕ ꯅꯨꯃꯤꯠꯇꯣ
ꯑꯥ
ꯑꯗꯨ ꯅꯨꯃꯤꯠꯇꯨ ꯇꯧꯅꯤ ꯑꯩꯅ ꯋꯥꯔꯤ ꯐꯖꯅ ꯁꯥꯟꯅꯔꯤꯕ꯫ ꯑꯇꯩꯗꯗꯤ ꯑꯩ ꯑꯃ ꯀꯣꯝ ꯑꯃꯒ ꯇꯧꯔꯒ ꯑꯃ ꯇꯣꯛꯄꯅꯦꯕ꯫
ꯑꯣ꯫ ꯑꯗꯨꯗꯤ ꯏꯆꯦꯒꯤꯁꯦ ꯁꯨꯗ꯭ꯔꯦ ꯑꯗꯨꯝ ꯃꯥꯒꯤ ꯀꯨꯟꯊ꯭ꯔꯥꯔꯒ ꯑꯗꯨꯝ ꯄꯤꯗꯅ꯫
ꯑꯩꯗꯣ ꯃꯉꯥꯔ ꯑ ꯀꯨꯟꯊ꯭ꯔꯥ ꯀꯨꯟꯊ꯭ꯔꯥ ꯅꯠꯇꯦ ꯃꯥ ꯍꯥꯏꯕ ꯋꯥꯗꯤ꯫
ꯑꯦ ꯀꯩꯅ ꯍꯣꯅꯩꯇꯤꯕ ꯀꯔꯤꯒꯤꯅꯣ ꯍꯥꯏꯁꯤꯕꯣ ꯁꯤꯒꯤ ꯀꯣꯜ ꯇꯧꯅꯕꯩꯁꯤꯗ
ꯅꯠꯇꯌꯦ ꯋꯥꯅꯦꯗꯤ꯫
ꯀꯩ ꯍꯥꯏꯕꯥ ꯇꯥꯗ꯭ꯔꯦ꯫
ꯋꯥꯟ ꯑꯩꯠꯇꯤ ꯃꯤꯠꯁꯁꯨ ꯍꯜꯂꯣ ꯍꯥꯏꯕ꯫
ꯑꯣ ꯑꯗꯨꯗꯣ ꯃꯤꯅꯤꯠꯇꯨꯗꯤ ꯃꯁꯤꯡꯁꯨ ꯇꯥꯏꯌꯦ ꯇꯥꯏꯌꯦ꯫
ꯑꯗꯨ ꯄꯥꯊꯣꯛꯀ ꯌꯦꯡꯕꯗꯗꯤ ꯑꯗꯨꯝ ꯏꯀꯤꯤꯟꯗ ꯃꯨꯛꯇꯤ ꯊ ꯍꯥꯅꯤꯕ
ꯑꯣ
ꯑꯩꯠꯇꯤꯟ ꯑꯗꯥꯏꯃꯅ ꯑꯗꯨꯝ ꯌꯥꯔꯅꯤ ꯍꯥꯏꯕ ꯑꯩꯅ ꯍꯥꯏꯖꯦ꯫
ꯑꯣ꯫ ꯑꯗꯨꯒꯥ ꯑꯩꯈꯣꯏ꯫ ꯑꯩꯒꯤꯗꯤ ꯑꯗꯨꯗꯣ ꯑꯗꯨꯗꯤ ꯑꯃꯗꯤ ꯆꯠꯈꯤꯗ꯭ꯔꯦ ꯑꯗꯤ ꯃꯤ ꯀꯌꯥꯁꯨ ꯇꯔꯥꯅꯤꯊꯣꯏ꯫ ꯇꯔꯥ ꯇꯔꯥ ꯋꯥꯟ ꯑꯥꯏꯠꯇꯤ ꯁꯨꯂꯧꯕ ꯃꯤ ꯇꯔꯥꯏꯄꯥꯟ ꯑꯣꯏꯒꯗꯧꯕ ꯃꯤ ꯇꯔꯥꯏꯄꯥꯟꯗꯣ ꯑꯁ꯫ ꯁꯨꯗꯗꯤ ꯁꯨꯗ꯭ꯔꯤꯅꯦ ꯇꯧꯔꯤꯁꯦ
ꯃꯤꯠ ꯇꯔꯥꯏꯄꯥꯟ ꯍꯥꯏꯗꯣ ꯋꯥꯟꯅꯥꯏꯇꯤ ꯍꯥꯏꯗ‌ꯣ ꯗꯨꯝ ꯈꯔ ꯍꯦꯟꯗꯣꯛ ꯍꯦꯟꯖꯤꯟ ꯑꯗꯨꯝ ꯂꯩꯅꯗ꯭ꯔꯥꯥ ꯃꯤꯅꯤꯠ ꯇꯔꯥꯃꯥꯊꯣꯏ ꯇꯔꯥꯅꯤꯊꯣꯏ ꯑꯗꯨꯝ ꯌꯧꯕ ꯌꯥꯎꯗ꯭ꯔꯥ
ꯑꯧ ꯌꯥꯎꯋꯦ ꯃꯦꯛꯁꯤꯃꯝꯗꯗꯤ
ꯑꯗꯨꯅ ꯑ ꯑꯗꯨꯅ ꯑꯗꯨꯗꯨꯅ ꯑꯗꯨꯝ ꯁꯤꯛꯁꯇꯤ꯫ ꯁꯤꯛꯁꯇꯤꯟꯅꯗꯤ ꯑꯗꯨꯝ ꯌꯥꯏꯌꯦꯅ ꯍꯥꯏꯕꯅꯤ
ꯑꯣ ꯁꯪꯗꯦꯉꯣ ꯏꯆꯦꯒꯤꯗꯨ ꯀꯃꯥꯏ ꯇ‌ꯩꯅꯣ ꯈꯪꯗꯦꯕ‌ꯣ ꯅꯍꯥꯟꯃꯨꯛꯀꯤ ꯃꯤꯅꯤꯠ ꯅꯤꯐꯨꯃꯨꯛꯀ ꯁꯥꯡꯕꯗꯣ ꯁꯨꯡꯇꯠ ꯇꯠꯇꯕꯗꯣ
ꯑꯗꯨꯝ ꯇꯪꯅ‌‌ꯦ ꯑꯩ ꯌꯥꯎꯒꯤꯆ‌‌ꯦ ꯑꯇꯩꯗꯤ ꯑꯝꯇ ꯌꯥꯗꯤꯌꯦ ꯑꯩꯖꯨ
ꯌꯥꯏ ꯑꯗꯨꯅꯤ ꯇꯗꯤ ꯑꯩꯅꯖꯨ ꯑꯗꯨꯝ ꯍꯥꯏꯗꯤ꯫ ꯈꯔ ꯇꯧꯔꯤꯁꯤꯡꯁꯦ ꯑꯗꯨꯝ ꯇꯠꯂꯦꯕ ꯌꯥꯗꯦꯕ ꯃꯤꯅꯠ ꯇꯔꯥꯅꯤꯊꯣꯏ ꯁ꯭ꯋꯥꯏꯗ ꯑꯗꯨꯝ ꯇꯠꯈꯤꯕ ꯍꯦꯛꯇ꯫ ꯑꯁꯝꯇ
ꯍꯪꯕ꯫ ꯑꯩ ꯃꯇꯠ ꯃꯇꯠ ꯇꯧ ꯂꯩꯗꯦ ꯁꯨꯔꯛꯄꯨꯗꯤ ꯑꯗꯨ ꯌꯥꯔꯗꯤ ꯑꯃ ꯁꯥꯡꯅ ꯇꯧꯁꯟ ꯐꯇꯔ‌ꯣ ꯍꯥꯏꯕ ꯌꯥꯔꯛꯄꯁꯨ ꯌꯥꯏ ꯗꯥꯎ ꯌꯦꯡꯖꯜꯂꯣ ꯍꯥꯏꯜꯂ‌ꯦ
ꯍ ꯍ ꯗꯥꯎꯗꯣ ꯑꯃꯨꯛꯇꯪꯅꯦꯕ ꯗꯥꯎ ꯌꯦꯡꯒ‍꯭ꯔꯤꯖ‌ꯦ ꯌꯒ‌ꯦ ꯑꯗꯨꯗꯩ ꯀꯩꯁꯨ ꯌꯥꯗꯦꯕ
ꯌꯥꯗ꯭ꯔꯦ ꯍꯣꯏ ꯑꯗꯨꯗꯩ ꯑꯗꯨꯝ ꯌꯥꯗ꯭ꯔꯦ
ꯃꯥꯅꯦ
ꯑꯗ‌ꯣ ꯉꯔꯥꯡꯗꯤ ꯑꯩꯅ ꯃꯔꯣꯟ ꯑꯃꯗꯤ ꯍꯥꯏꯒꯤꯝꯅ‌ꯦ ꯑꯗꯣ ꯑꯥꯏꯇꯤ ꯁꯤꯗꯩ ꯂꯤꯜ ꯍꯟ ꯒꯅ‌ꯣ ꯍꯥꯏꯕꯔ ꯀꯩꯅ‌ꯣꯝꯗꯤ ꯍꯥꯏꯕꯅ‌ꯦ ꯃꯤ ꯑꯃ ꯅ ꯁꯝꯅ ꯍꯥꯏꯔꯕꯗ ꯁꯥꯡꯉꯦꯅ ꯈꯜꯂꯖꯨ ꯅꯪꯒ ꯁꯨꯝ ꯁꯥꯟꯅꯕꯗꯤ ꯁꯥꯡꯉꯦꯅ꯫ ꯈꯜꯂꯁꯦꯕ ꯅꯍꯥꯟꯗꯤ ꯀꯌꯥ ꯀꯌꯥꯅꯣ
ꯅꯤꯐꯨ ꯍꯣꯏ ꯅꯤꯐꯨꯃꯨꯛ ꯑꯣꯏꯒꯤꯕꯅꯤ꯫
ꯑꯣꯏꯗꯦ ꯊꯥꯔꯇꯤꯟ ꯅꯠꯅꯦ
ꯑꯣ꯫
ꯑ ꯑꯣ ꯑꯗꯨ ꯇꯧꯔꯦꯗꯅ ꯑꯗꯨꯗꯨ
ꯎꯝ
ꯑꯥꯏꯇꯤ ꯃꯤꯅꯠꯁ ꯑꯣꯏꯇꯥꯔꯗꯤ ꯑꯗꯨꯗ ꯄꯨꯡꯒꯥꯏ ꯑꯃ ꯍꯧꯒ꯭ꯔꯦꯗꯅ
ꯑꯥ
ꯑꯗꯩꯗꯤ ꯑꯩꯅ ꯑꯃꯨꯛ ꯑꯃꯛ ꯑꯅꯤꯔꯛ ꯑꯍꯨꯝꯂꯛ ꯑꯃꯨꯛ ꯇꯧꯔ ꯇꯧꯔꯛꯄ꯭ꯔꯥ
ꯑꯥ ꯑꯥ ꯇꯧꯔꯦ ꯇꯧꯔꯦ ꯑꯍꯨꯝꯂꯛ ꯑꯃ ꯏꯆ‌ꯦ ꯃꯔꯤ ꯁꯨꯒꯤꯝꯅꯤ꯫
ꯑꯗꯨ ꯁꯤꯛꯁꯇꯤꯃꯨꯛ ꯑꯣꯏꯔꯌꯦꯗꯅ ꯑꯗꯣ ꯃꯦꯛꯁꯤꯃꯝꯗ ꯑꯥꯏꯇꯤꯗꯩ ꯍꯦꯜꯍꯟꯒꯅꯣ ꯍꯥꯏꯕ ꯃꯤ ꯑꯝꯗ꯫ ꯃꯥꯥꯏ ꯁꯥꯡꯅ ꯂꯩ ꯌꯥꯔꯒꯖꯨ
ꯎꯝ ꯑꯥꯇꯤꯅꯗꯤ ꯃꯤꯅꯤꯠ ꯁꯃꯨꯛ ꯑꯣꯏꯍꯧꯕꯀ‌ꯣ
ꯎꯝ꯫
ꯑꯗꯤ ꯃꯔꯤ ꯅꯤꯄꯥꯟ ꯑ‌ꯣꯀ‌ꯦ ꯑ‌ꯣꯀ‌ꯦ
ꯌꯦꯖꯂ‌ꯣ ꯑꯗꯨꯝ ꯈꯌ ꯍꯥꯏ ꯀꯩꯅꯣ ꯇꯧꯔꯗꯤꯅꯦ ꯌꯥꯔꯗꯤ ꯑꯗꯨꯝ ꯃꯊꯟꯗ ꯑꯗꯨꯝ ꯆꯠꯆꯒꯤꯖ ꯅ‌ꯣꯕ
ꯃꯥꯅꯦ꯫
ꯍꯥꯏꯗꯤ ꯃꯤ ꯃꯁꯤꯡꯗꯨꯀ ꯍꯟꯗꯔꯛꯄ ꯌꯥꯏꯗꯅ꯫
ꯑꯧ ꯃꯥꯥꯏ ꯑꯗꯨꯅ ꯐꯩꯗ ꯌꯥꯔꯤꯈꯩ ꯁꯥꯟꯅꯕꯗ ꯁꯥꯡ ꯑꯗꯨꯝ ꯁꯥꯟꯅꯍꯧꯕꯗꯨꯅꯗꯤ ꯐꯩꯕ
ꯑꯩꯁꯨ ꯈꯪꯗꯃꯤꯅ ꯑꯍꯥꯟꯅ ꯃꯇꯝꯗꯁꯨ ꯁ ꯀꯊꯠꯂꯦꯕ ꯇꯔꯥ ꯇꯔꯥ ꯁꯂꯨꯄ ꯇꯔꯥ ꯈꯤꯇꯪ ꯈꯔ ꯍꯦꯟꯂꯞ ꯍꯦꯟꯂꯞ ꯇꯧꯔꯀ ꯀꯥꯟꯗ ꯑꯗꯨꯁꯨ ꯃꯥ ꯑꯩꯅ ꯑꯩ ꯁ ꯁꯨꯝ ꯋꯥꯈꯜ ꯁꯨꯝ ꯈꯜꯂꯕ꯫ ꯝꯅ ꯁꯨꯝ ꯇꯧ ꯂꯩꯗ‌ꯣꯏ ꯁꯣꯏꯨꯔꯛꯄꯨꯗꯤ ꯃꯥꯅꯦ ꯋꯥꯔꯦꯟꯇꯤ ꯃꯤꯅꯠꯇꯤ ꯁꯨꯍꯜꯂꯣ ꯍꯥꯏꯕꯅꯦꯅ ꯍꯥꯏꯕꯗꯨꯗ ꯑꯩꯗꯤ ꯑꯗꯨꯃꯥꯏꯅ ꯍꯪꯕꯅꯤ ꯃꯥꯜꯅ ꯗꯥꯎꯏꯟꯁꯦ ꯂꯣꯏꯁꯤꯜꯂ
ꯑꯗꯨꯅꯗꯤ ꯐꯩꯗ ꯍꯥꯏꯗꯤ ꯁꯥꯟꯅꯔꯤꯀꯥꯟꯗ ꯈꯔ ꯁꯪꯀꯥꯟ ꯁꯥꯟꯅꯧ ꯑꯗꯨ ꯅꯠꯇ꯭ꯔꯗꯤ ꯍꯥꯏꯖꯕꯨꯑꯥꯅꯤ ꯑꯗꯨꯝ ꯃꯤꯁꯨ ꯊꯕꯛ ꯕ ꯌꯥꯎꯋꯤꯗꯤ ꯑꯩꯁꯨꯨ ꯁꯤꯟꯕ ꯌꯥꯎꯋꯤꯗꯒꯤ ꯑꯗꯨꯝ ꯃꯇꯥꯡꯗ ꯑꯗꯨꯝ ꯏꯆꯥꯟ ꯆꯥꯟꯅꯗꯕ ꯏꯆꯦꯗꯁꯨ ꯑꯗꯨꯝ ꯇꯧꯔꯤꯁꯤꯅꯦꯕ ꯑꯗꯨꯝ ꯐꯔꯛꯇꯨ ꯑꯗꯨꯝ ꯇꯥꯟꯅꯔꯒ
ꯍꯩꯖꯥꯕꯥꯅꯤ꯫
ꯇꯥꯏꯃꯤꯡꯗꯣ ꯍꯦꯛꯇ ꯆꯅꯗꯦ ꯍꯥꯏꯕ ꯀꯣ ꯃꯥ꯫ ꯑꯩꯩꯅ ꯑꯃꯨꯛ ꯀꯣꯝꯃꯅꯤ ꯑꯃꯅ ꯑꯃꯨꯛ ꯆꯤꯜꯂꯅꯤ ꯇꯧꯕꯗꯣ
ꯑꯧ
ꯑꯗꯨꯅꯕꯨ ꯃꯤ ꯑꯁꯨꯛ ꯌꯥꯝꯂꯕꯗꯣ ꯀꯨꯁꯤ ꯀꯨꯁꯤ ꯊꯤꯅꯩꯗꯨꯅꯤ ꯍꯪꯅꯩꯗꯨꯅꯤ ꯇꯥꯏꯃꯤꯡꯗꯣ ꯌꯥꯅꯗꯕꯒꯤ
ꯍꯣꯏ ꯑꯁꯪꯕ ꯂꯩꯕ꯭ꯔꯣ ꯑꯁꯪꯕ ꯂꯩꯕ꯭ꯔꯣꯅ ꯍꯦꯛꯇ ꯌꯥꯗꯦꯕ
ꯌꯥꯝ ꯌꯥꯝꯃꯤ ꯄꯣꯠꯅꯤ
ꯃꯥꯅꯤ ꯒ꯭ꯔꯨꯨꯞꯇ ꯍꯩꯖꯕꯥꯅꯤ
ꯏꯆꯦꯗꯤ ꯊꯕꯛꯁꯦ ꯆꯤꯜꯂꯝꯗꯧ ꯃꯥꯜꯂꯦ ꯑꯗꯨꯗꯤ ꯆꯥꯛ ꯑꯃꯨꯛ ꯊꯣꯡꯕ ꯑꯗꯒꯤ ꯃꯣꯏ ꯐꯤ ꯑꯃꯨꯛ ꯁꯥꯕ
ꯆꯤꯟꯗꯦꯍꯦ ꯆꯥꯛ ꯊꯣꯡꯕꯨ ꯀꯌꯥꯝ ꯀꯨꯏꯅꯤ
ꯑꯁ ꯑꯗꯨꯅ ꯑꯗꯨꯅ ꯑꯣꯏꯔꯝꯃꯅꯤꯗ ꯏꯆꯦꯅ ꯀꯌꯥ ꯅꯣꯏꯗꯦ ꯍꯥꯏꯗꯣ ꯏꯌꯥꯡ ꯈꯔ ꯀꯪꯉꯦ ꯍꯥꯏꯗꯣ꯫
ꯈꯪꯗꯦ ꯑꯗꯨꯗꯤ ꯃꯁꯥꯒꯤꯅꯤꯗ ꯑꯩꯒ ꯄꯥꯡ ꯂꯣꯏꯒꯝꯗꯕ ꯑꯣꯏꯕ ꯑꯩ ꯑꯗꯨꯅꯤ
ꯑꯩꯅꯗꯤ ꯅꯣꯏꯒꯟꯗꯕꯁꯤ ꯄꯥꯝꯃꯦ ꯏꯆꯦ ꯅꯨꯡꯗꯤꯟꯒꯨꯝꯕ ꯇꯨꯝꯗꯕ꯭ꯔꯣ ꯇꯨꯝꯕ꯭ꯔꯣ
ꯑꯣ ꯑꯁ
ꯨꯇꯨꯝꯗꯦ ꯁꯨꯝ ꯇꯨꯝꯅꯤꯡꯅꯤꯡꯕꯗꯣ ꯐꯥꯎꯗꯦꯕ
ꯑꯣ ꯑꯗꯨ ꯐꯩ ꯑꯩꯗꯤ ꯁꯨꯝ ꯊꯕꯛꯀꯨꯝ ꯆꯠꯊꯂꯛ ꯆꯠꯊꯣꯛꯑꯦꯠꯇꯗꯤꯀꯣꯁꯝ ꯑꯦꯖꯦꯛꯇ ꯎꯏꯅꯤꯡꯉꯦꯕ ꯑꯗ ꯉꯥꯏꯌꯥꯛꯇꯨ ꯎꯏꯔꯅꯤ ꯉꯥꯏꯍꯥꯛ ꯎꯏ ꯀꯁꯦ ꯄꯨꯡꯃꯨꯛ ꯀꯩꯃꯨꯛ ꯑꯣꯏꯔꯦ ꯑꯗꯩ ꯑꯗꯒꯤ ꯐꯠ ꯑꯃꯨꯛ ꯐꯅꯧ ꯀꯛꯈ꯭ꯔꯅꯤ ꯑꯗꯨꯗꯒꯤ ꯑꯃꯨꯛ ꯆꯔꯥꯃꯨꯛ ꯍꯦꯜꯂꯅꯤ
ꯅꯨꯡꯗꯤꯟꯗ ꯇꯨꯝꯕꯁꯦ ꯈꯪꯕ꯭ꯔꯥ ꯀꯩꯅꯣ ꯇꯧꯋꯦꯕ ꯑꯩꯗꯤ ꯑ ꯁꯨꯝ ꯇꯨꯝꯖꯟꯕꯒ ꯍꯧꯒꯠ ꯉꯝꯗꯗꯅ ꯅꯝꯖꯜꯂ ꯂꯩꯕꯗꯣ ꯑꯗꯨꯃꯥꯏ ꯇꯧꯋꯦꯕ ꯑꯗꯨꯗꯨꯅ ꯀꯩꯅꯣ ꯇꯧꯅꯤ ꯇꯨꯝꯗ ꯇꯨꯝꯅꯤꯡꯗꯕ ꯑꯗꯨꯃꯅ ꯑꯪꯀꯜ ꯀꯩꯁꯨꯨꯝꯉꯝꯗꯦꯕ ꯅꯨꯃꯤꯠꯇ ꯇꯧꯅꯤ ꯄꯥꯗꯣꯏꯅꯦ ꯑꯩ ꯑꯗꯨꯗꯨꯅ ꯑꯩ ꯁꯨꯡ ꯇꯨꯝꯈꯤꯗ꯭ꯔꯦꯕ
ꯑꯗꯨ ꯑꯣꯏꯔꯗꯤ ꯐꯩꯗ ꯍꯥꯏꯗꯤ ꯀꯟꯇ꯭ꯔꯣꯜ ꯉꯝꯕ ꯉꯝꯗꯦꯕ ꯑꯩꯈꯣꯏꯗꯤ ꯀꯣꯛꯁꯦ ꯆꯤꯛꯈꯠꯂꯛꯑꯅꯤ ꯑꯗꯒꯤ ꯍꯥꯏꯗꯤ ꯆꯠꯊꯣꯛꯈ꯭ꯔꯕꯨꯗꯤ ꯐꯩꯑꯕ ꯌꯨꯝꯗ ꯁꯨꯝ ꯀꯩ ꯇꯧꯗꯕꯤꯗ ꯍꯩꯔꯗꯤꯀꯣ꯫ ꯏꯁꯀꯣꯛꯁꯦ ꯆꯛꯈꯠꯂꯛꯑꯅꯤ ꯉꯥꯏꯍꯥꯛ ꯑꯣꯏꯅꯤꯡ ꯅꯤ ꯈꯥꯡꯉꯝꯃꯔꯗꯤꯁꯣꯏꯗ ꯉꯥꯏꯍꯥꯛꯇꯪ ꯎꯗꯦ ꯑꯗꯨ꯫ ꯑꯈꯣꯏꯁꯤꯅꯒ ꯑꯧ
ꯆꯠꯊꯣꯛꯄꯗ ꯈꯔ ꯂꯥꯞꯅ ꯆꯠꯂꯨꯔꯦꯕ ꯑꯗꯨꯗꯨꯅ ꯌꯥꯗ꯭ꯔꯕ ꯍꯜꯂꯛꯄꯗ ꯊꯦꯡꯉꯦꯕ ꯄꯨꯡ ꯇꯔꯦꯠ ꯇꯥ ꯑꯗꯨꯗꯨꯒꯤ
ꯀꯦꯁꯨ ꯍꯥꯏꯖꯕꯅꯦ ꯑꯌꯨꯛꯇ ꯑꯗꯨꯝ ꯆꯠꯊꯣꯛꯑꯅꯤꯅ꯫ ꯆꯠꯊꯣꯛꯄꯁꯦ ꯑꯗꯨꯝ ꯋꯥꯕꯅꯤꯗ
ꯊꯕꯛ ꯁꯨꯕꯗꯤ ꯅꯠꯇꯦ ꯍꯥꯏꯕꯨ ꯑꯗꯨꯝ ꯋꯥꯥꯏ
ꯑꯧ ꯌꯥꯗꯕꯅꯦꯕ ꯍꯥꯏꯗꯤ ꯀꯃꯥꯏꯅꯣ ꯈꯪꯗꯦꯗꯣ ꯏꯁꯥꯅꯅꯨ ꯍꯜꯂꯥꯛꯑ ꯑꯗꯨꯝ ꯇꯨꯝꯅꯤꯡꯉꯛꯄꯅꯤ ꯌꯥꯗꯕꯅꯦꯕ ꯑꯗꯨꯝ ꯄꯠꯊꯕꯅꯦꯕ ꯑꯗꯨꯅ
ꯑꯩꯈꯣꯏ ꯑꯩꯈꯣꯏ ꯃꯥꯒꯤ ꯑꯈꯣꯏ ꯃꯥꯒꯤ ꯃꯃꯥ ꯃꯃꯥꯒ ꯃꯄꯥꯒ ꯂꯣꯏ ꯂꯩꯔꯤꯕ ꯏ ꯏꯄꯨꯒ ꯏꯕ‌ꯣꯛꯀ ꯂ‌ꯣꯏ ꯂꯩꯔꯤꯕ
ꯑꯣ ꯌꯥꯝ ꯐꯩ
ꯑꯗꯨꯗꯨꯒꯤ ꯃꯣꯏꯗꯣ ꯈꯔ ꯑꯍꯥꯟ ꯑꯣꯏꯁꯤꯜꯂꯛꯑꯦ
ꯑꯣ
ꯑꯗꯨꯗꯩ ꯁꯨꯝ ꯆꯠꯇꯕꯗꯣ ꯀꯨꯏꯔꯦꯅ ꯆꯠꯂꯨꯖꯦꯅ ꯆꯠꯄꯅꯦꯕ
ꯑꯣ
ꯌꯥꯝ ꯂꯝꯗꯣ ꯂꯥꯞꯊꯣꯛꯈ꯭ꯔꯕ ꯈꯔ꯫
ꯑꯣ ꯀꯥꯏ ꯀꯩꯂꯝ ꯑꯣꯏꯗꯣꯏꯅꯣ
ꯑꯗꯨꯗꯨꯏ ꯍꯜꯂꯛꯄꯗꯗꯤ ꯍꯦꯛꯇ ꯊꯦꯡꯉ‌ꯦ ꯌꯥꯗꯦ ꯍꯤꯡ ꯅꯣꯡ ꯐꯥꯗꯣꯛꯇꯪ ꯆꯠꯄꯅꯤꯅ ꯑꯃ ꯑꯃꯨꯛ ꯎꯅꯔꯝꯃꯤ ꯑꯃ ꯑꯃꯨꯛ ꯎꯅꯔꯝꯅꯤ ꯇꯧ ꯂꯩꯉꯩꯗ
ꯑꯗꯩ ꯂꯝꯗꯨꯁꯨ ꯑꯗꯨꯝ ꯈꯔ ꯂꯥꯞꯄꯅꯤꯅ ꯍꯥꯏꯖꯋꯥꯅꯤ ꯑꯗꯨꯝ꯫
ꯍꯜꯂꯛꯄꯗꯨꯁꯨ ꯈꯔ ꯊꯦꯡꯗꯣꯛꯈ꯭ꯔꯦ ꯊꯦꯡꯉꯛꯄꯗꯨꯗꯗꯤ ꯇ꯭ꯔꯥꯐꯤꯛ ꯖꯥꯝ ꯑꯃꯨꯛ ꯊꯣꯛꯆꯜꯂꯦ ꯈꯔ ꯊꯦꯡꯖꯤꯜꯂꯛꯄꯒꯤ ꯊꯨꯅ ꯊꯨꯅ ꯌꯧꯅꯤꯡꯉꯛꯄꯩ ꯇꯥꯏꯃꯤꯡ ꯑꯣꯏꯁꯜꯂꯛꯄꯒꯤ
ꯑꯥꯎ꯫
ꯑꯗꯨꯅ ꯍꯜꯂꯛꯄꯗꯗꯤ ꯄꯨꯔꯥ ꯄꯨꯡ ꯇꯔꯦꯠ ꯇꯥꯔ‌ꯦ ꯌꯨꯝ ꯌꯧꯔꯛꯄꯗꯗꯤ
ꯑꯗꯤ ꯆꯥꯛꯇꯤ ꯏꯆꯦꯅ ꯑꯃꯨꯛ ꯊꯣꯡ ꯑꯣ ꯆꯥꯛꯇꯤ ꯑꯗꯥ ꯗꯨꯝ ꯆꯥꯔꯛꯏꯔꯣ ꯑꯣ ꯑꯣ ꯑꯣꯀ‌ꯦ
ꯑꯌꯨꯛꯇ ꯆꯠꯄꯅ‌ꯦꯕ ꯑꯌꯨꯛꯇ ꯀꯩꯟ ꯇꯧꯔꯒ ꯁꯨꯝ ꯀꯨꯏꯔꯦ ꯑꯈꯣꯏ ꯃꯥꯒꯤ ꯑꯩꯈꯣꯏ ꯃꯣꯏ ꯃꯆꯤꯟ ꯃꯅꯥꯎꯈꯩꯁꯦ ꯄꯨꯟꯕ ꯍꯥꯏꯇꯥꯔꯦ꯫
ꯃꯥꯅꯤꯗ ꯄꯨꯟꯗꯧꯅꯤꯗ ꯑꯃꯨꯃꯨꯛ ꯁꯥꯏꯅꯥ꯫
ꯑꯩꯈꯣꯏꯗꯤ ꯌꯥꯝ ꯇꯥꯝꯅ ꯂꯩꯈ꯭ꯔꯕꯅꯤꯅ ꯌꯥꯝ ꯇ‌ꯣꯏꯟ ꯇ‌ꯣꯏꯟ ꯆꯠꯄꯗꯣ
ꯃꯥꯅꯤ ꯍꯣꯏ ꯍꯥꯏꯔꯤꯕꯗꯤ ꯋꯥ ꯋꯥ ꯉꯥꯛꯇ ꯑꯗꯨꯝ ꯍꯩꯖꯜꯂꯨ ꯌꯥꯕ
ꯃꯣꯏꯗꯤ ꯑꯗꯨꯝ ꯑꯇꯩꯗꯤ ꯃꯣꯏꯗꯨꯝ ꯅꯛꯅꯅ ꯂꯣꯏꯅꯃꯛ ꯃꯌꯨꯝ ꯄꯥꯟꯕꯒꯨꯝꯗ ꯑꯗꯨꯝ ꯅꯛ ꯍꯥꯏꯗꯤ ꯌꯥꯝ ꯂꯥꯞꯅꯗꯕꯤꯗ ꯑꯗꯨꯝ ꯄꯥꯜꯂꯦꯕ ꯂꯝꯁꯤꯡꯗꯣ
ꯑꯣ ꯗꯨꯗꯤ ꯃꯃꯥ ꯈ
ꯑꯈꯣꯏ ꯃꯥ ꯈꯛꯇꯪ ꯑꯩꯈꯣꯏ ꯃꯥ ꯈꯛꯇꯪ ꯂꯥꯞꯅ ꯆꯦꯟꯊꯣꯔꯛ ꯄꯨꯖꯥꯅꯤ ꯃꯥꯅ‌ꯦ ꯑꯗꯨꯒ ꯆꯠꯄꯗꯣ ꯁꯨꯝ ꯄꯥꯛ ꯐꯪꯅꯗ꯭ꯔꯝꯅꯤꯅꯅ
ꯃꯥꯅ‌ꯦ
ꯌꯥꯎꯔꯔꯣꯏꯒꯦꯅ‌ ꯇꯧꯔꯝꯕꯅꯦ ꯑꯗ ꯁꯨꯝ ꯑꯍꯥꯟꯕꯩꯗ ꯁꯨꯝ ꯎꯗꯅ ꯃꯣꯏꯅꯗꯤ ꯑꯩꯈꯣꯏ ꯂꯥꯛꯑꯒ ꯑꯩꯈꯣꯏꯗ ꯂꯥꯛꯑꯒ ꯑꯩꯈꯣꯏ ꯎꯅꯤꯡꯉꯤ ꯀꯥꯏꯅꯒ ꯂꯥꯛꯄꯗꯤ ꯉꯝꯗ꯭ꯔꯦꯕ
ꯎꯝ ꯃꯥꯅꯤ ꯃꯥꯅꯤ ꯃꯣꯏꯁꯨ ꯍꯔꯥꯎꯖꯩꯗꯅ ꯃꯁꯨ ꯀꯩꯀꯥꯗ‌ꯣ
ꯎꯝ
ꯑꯗꯨꯅ ꯑꯣꯏꯅ ꯀꯣꯏꯕ ꯑ ꯁꯦꯟꯗ꯭ꯔꯥꯗꯒ ꯊꯝꯕꯥꯜꯒ ꯐꯖꯅ ꯁꯥꯠꯂꯦ ꯈꯣꯠꯂꯦꯒ ꯍꯥꯏꯌꯦ ꯊꯦꯡꯉꯦꯅ ꯆꯪꯉꯛꯇ꯭ꯔꯦꯅ
ꯑꯁ
ꯀꯥꯡ ꯃꯌꯥꯒꯤ ꯌꯥꯝ ꯀꯣꯏꯕꯒ ꯆꯠꯅꯔꯕꯅꯤ
ꯁꯨꯃꯥꯏ ꯔꯤꯜꯁꯇꯒ ꯎꯏꯅꯦ
ꯀꯥꯡꯖ‌ꯦ ꯀꯨꯏꯗ꯭ꯔꯦꯗꯅ ꯗꯦꯠ ꯀꯌꯥ ꯁꯤꯛꯁꯇꯤꯟꯂ ꯁꯦꯚꯦꯟꯇꯤꯟꯂ ꯑꯗꯥꯏ ꯑꯣꯏꯔꯝꯅꯦ ꯅꯠꯇꯦ ꯗꯦꯠꯅꯦ ꯁꯤꯛꯁꯇꯤꯟ ꯁꯚꯦꯟꯇꯤꯟ ꯑꯗꯥꯏꯗ ꯑꯣꯏꯔꯝꯅꯦꯕ
ꯑꯣ ꯑꯗꯨꯗꯤ ꯀꯥꯡꯂꯦꯟ ꯑꯗꯨꯗꯤ ꯀꯥꯡꯂꯦꯟꯗꯤ ꯌꯥꯝ ꯋꯥꯠꯂꯤꯀꯣ ꯑꯗꯨ ꯃꯊꯪ ꯊꯥ ꯑꯣꯏꯔꯅꯤꯀꯣ ꯑꯗꯨꯗꯤ
ꯍꯧꯖꯤꯛ ꯀꯩꯅꯣ ꯑꯣꯏꯔꯛꯏꯅꯦ ꯍꯥꯏꯗꯤ ꯀꯥꯡ ꯀꯥꯡꯒꯤ ꯊꯥꯗꯣ ꯏꯉꯦꯟ ꯑꯣꯏꯗꯣꯏꯅꯦꯕ ꯀꯥꯡꯒꯤ ꯊꯥꯖꯤꯅ
ꯑꯥ
ꯑꯗꯨꯒ ꯍꯧꯖꯤꯛꯁꯤꯅ ꯏꯉꯥꯅꯦꯕ
ꯑꯣ
ꯑꯗꯨ ꯏꯉꯥꯒꯤ ꯊꯥ ꯇꯪꯈꯥꯏ ꯆꯟꯇ ꯉꯥꯏꯔꯤꯀꯣ ꯍꯧꯖꯤꯛꯁꯦ ꯎꯝ
ꯏꯉꯥꯒ ꯍꯥꯏꯖꯤꯕꯨ ꯈꯪꯕ꯭ꯔꯣ ꯅꯪ ꯂꯩ ꯍꯥꯏꯖꯤꯕꯣ
ꯁꯖꯤꯕꯨꯁꯤ ꯑꯦꯄ꯭ꯔꯤꯜ ꯅꯠꯇ꯭ꯔꯣ
ꯑꯦꯄꯔꯤꯜ ꯑꯗꯨꯒꯤ ꯂꯩꯇꯦ
ꯑꯁ ꯑꯗꯨꯒꯤꯗꯣ ꯍꯦꯛꯇ ꯉꯥꯎꯋꯦ ꯍꯥꯏꯕ ꯍꯥꯏ ꯊꯥꯖꯤꯖꯨ ꯑꯃꯨꯛ ꯊꯥ ꯑꯃꯗ ꯏꯉꯥ ꯏꯪꯉꯦꯟ ꯀꯥꯏꯅ ꯑꯃꯨꯛ ꯍꯥꯏꯖꯤꯟꯕꯖꯤ ꯉꯥꯎꯋꯦꯕ ꯍꯦꯛꯇ
ꯑꯗꯨ ꯑꯩꯈꯣꯏꯒꯤ ꯏꯪꯂꯤꯁꯀꯤꯂꯦꯟꯗꯔꯗꯤ ꯖꯅꯋꯥꯔꯤ ꯐꯦꯕꯋꯥꯔꯤꯅ ꯑꯃꯨꯛ ꯂꯩꯒ꯭ꯔꯦꯗꯅ
ꯑꯥꯎ
ꯂꯦꯡꯗꯅ
ꯑꯧ
ꯑꯗꯣ ꯑꯃꯨꯛ ꯑꯩꯈꯣꯏꯒꯤ ꯃꯩꯇꯩꯒꯤꯗꯨꯅ ꯑꯃꯨꯛ ꯊꯥꯒꯖꯦ ꯑꯅꯤꯔꯛ ꯄꯥꯟꯕ ꯀꯥꯏꯅ ꯂꯩꯌꯦꯕꯀꯣ ꯑꯗꯩ ꯍꯟꯗꯛꯁꯨ ꯑꯃꯨꯛ ꯄꯥꯜꯂꯤꯅꯦꯕ ꯏꯪꯉꯥꯖꯦ ꯍꯧꯖꯤꯛꯁꯦ ꯃꯌꯦꯛꯀꯤꯗꯤ ꯀꯥꯡꯒꯤ ꯊꯥ ꯑꯣꯏꯒꯗꯕꯅꯦꯕ
ꯑꯥ
ꯑꯗꯨꯗꯩꯗ ꯊꯥꯖꯦ ꯑꯅꯤꯔꯛ ꯄꯥꯟꯕ ꯍꯥꯏꯕꯗꯨ ꯑꯗꯨꯗꯣ ꯍꯧꯖꯤꯛ ꯄꯥꯟꯕ ꯃꯃꯥꯡꯗꯁꯨ ꯏꯉꯥ ꯑꯃꯨꯛ ꯄꯥꯟꯒ꯭ꯔꯦ ꯑꯗꯣ ꯍꯟꯗꯛꯁꯨ ꯑꯃꯨꯛ ꯏꯉꯥ ꯑꯃꯨꯛ ꯑꯣꯏꯔꯤꯅꯦꯕ ꯏꯉꯥꯗꯤ ꯑꯅꯤꯔꯛ ꯁꯨꯖꯜꯂꯤꯅꯦꯕ
ꯐꯖꯗꯦꯍꯦ ꯑꯁ ꯑꯗꯨꯝꯗꯤ ꯈꯪꯗꯦ ꯑꯩꯅ ꯈꯪꯉꯤꯁꯤꯅ ꯀꯦꯂꯦꯟꯗꯔꯒ ꯌꯦꯡꯕꯗ ꯁꯨꯝ ꯊꯥ ꯑꯃ ꯍꯥꯏꯖꯦ ꯑꯅꯤ ꯑꯅꯤꯗ ꯑꯗꯨꯝ ꯁꯥꯕꯗꯣ ꯁꯖꯤꯕꯨ ꯀꯥꯂꯦꯟꯒ ꯍꯥꯏꯔꯒ ꯀꯩꯅꯣ ꯑꯣꯏꯔꯝꯕ ꯒꯨꯝꯕ ꯃꯥꯔꯁꯀꯥ ꯍꯥꯏꯔꯛꯄꯒꯨꯝꯕ
ꯎꯝ
ꯏꯪꯂꯤꯁꯀꯤ ꯇꯥꯏꯞꯇ ꯑꯃ ꯍꯥꯏꯗꯤ ꯁꯖꯤꯕꯨꯅ ꯑꯥꯎ
ꯑꯗꯨꯒꯨꯝꯕꯗꯤ ꯑꯩꯈꯣꯏꯒꯤ ꯃꯩꯇꯩꯒꯤꯗꯗꯤ ꯍꯥꯏꯗꯤ ꯁꯖꯤꯕꯨꯖꯤꯅ ꯑꯗꯨ ꯑꯦꯄ꯭ꯔꯤꯜꯗ ꯑꯣꯏꯅꯤ ꯍꯥꯏꯕ ꯑꯗꯒꯤ ꯌꯥꯎꯁꯪ ꯊꯥꯥꯖꯦ ꯑꯌꯥꯝꯕꯅ ꯃꯥꯔꯆ ꯑꯦꯄ꯭ꯔꯤꯜ ꯁꯋꯥꯏ ꯑꯣꯏꯅꯩꯗꯅ ꯁꯤ ꯑꯣꯏꯅꯤ ꯍꯥꯏꯕ ꯗꯥꯏꯔꯦꯛꯇꯤ ꯂꯩꯇꯦꯕ ꯑꯩꯈꯣꯏꯒꯤꯅ ꯑꯃꯨꯛ ꯊꯥꯖꯦ ꯅꯨꯃꯤꯠ ꯆꯦ ꯑꯅꯤ ꯄꯥꯟꯖꯟꯕꯒꯨꯝꯕ ꯊꯥ ꯑꯅꯤꯔꯛ ꯄꯥꯟꯕꯒꯨꯝꯕ ꯌꯥꯝ ꯇꯧꯋꯦꯕ
ꯑꯥ
ꯑꯗꯨꯗꯨꯅ ꯍꯥꯏꯗꯤ ꯗꯦꯠ ꯋꯥꯟ ꯇꯨ ꯊ꯭ꯔꯤꯅ ꯂꯩꯕꯖꯤꯗ ꯑꯩꯈꯣꯏꯒꯤ ꯗꯦꯠ ꯋꯥꯟꯖꯤꯗ ꯉꯁꯤ ꯃꯉꯥꯅꯤ ꯄꯥꯜꯂꯦ ꯍꯥꯏꯗꯤ ꯃꯉꯥꯒ ꯇꯨꯛꯀꯥ ꯄꯥꯜꯂꯦ ꯑꯅꯤ ꯄꯨꯟꯁꯤꯟꯕꯒ ꯌꯥꯝ ꯌꯥꯎꯋꯦꯕ
ꯑꯣ
ꯃꯉꯥꯅꯤꯖꯨ ꯄꯥꯜꯂꯤ ꯇꯔꯨꯛꯅꯤꯖꯨ ꯄꯥꯜꯂꯤ ꯑꯅꯤꯃꯛ ꯑꯣꯏꯁꯟꯕ ꯍꯥꯏꯇꯥꯔꯦ ꯑꯗꯨꯃꯥꯏꯅ ꯑꯣꯏꯁꯟꯕꯒꯤ ꯊꯥꯗꯣ
ꯑꯥ
ꯑꯩꯈꯣꯏꯗꯤ ꯆꯞ ꯆꯥꯕꯗꯣ ꯍꯥꯏꯕ ꯉꯝꯗꯦꯕ ꯃꯣꯏꯒꯤ
ꯎꯝ
ꯀꯦꯂꯦꯟꯗꯔꯗꯨ ꯌꯦꯡꯗꯗꯤ ꯈꯪꯉꯔꯣꯏ ꯅꯣꯏꯅꯤꯗꯤ
ꯑꯁ ꯃꯥꯅꯤ ꯌꯦꯡꯉꯥꯕꯨꯛꯇꯥ ꯑꯈꯣꯏꯃꯅꯥ ꯌꯦꯡꯉꯕꯨꯗꯤ ꯍꯣꯏ ꯊꯥꯕꯅꯤ ꯈꯔ ꯈꯪꯒꯅꯤ ꯍꯦꯛꯇ ꯉꯥꯎꯋꯤꯗ ꯁꯤꯒꯨꯝꯕꯁꯦ ꯁꯨꯝ ꯀꯩ ꯍꯥꯏꯅꯤ
ꯇꯉꯥꯏ ꯐꯗꯦ ꯈꯪꯖꯤꯟꯕꯗꯤ ꯇꯉꯥꯏ ꯐꯗꯦꯗꯤ